ꯇꯔꯕꯜ
ꯀꯔꯦ ꯀꯅ ꯌꯥꯝ ꯊꯦꯡꯅ ꯐꯗ
ꯑꯩ ꯍꯟꯗꯛ ꯗꯤꯃꯥꯟ ꯁꯥꯖꯔ ꯈꯟꯂ
ꯀꯩꯅ ꯗꯤꯃꯥꯟ ꯁꯥꯕ ꯍꯧꯔꯕ ꯍꯥꯏꯁꯦ
ꯍꯧꯔꯗꯤ ꯔꯒꯪꯗꯦꯦ
ꯀꯩꯅꯣ ꯅꯪ ꯈꯜꯂꯤꯁꯦ ꯑꯩ ꯑꯩ ꯅꯨꯡꯉꯥꯏꯇꯕ ꯊꯕꯛ ꯇꯧꯕꯅꯤ
ꯍꯥꯏꯗꯤ ꯅꯣꯛꯅꯤꯡꯉꯦꯅ
ꯑꯗꯨꯃꯥꯏꯅ ꯗꯤꯃꯥꯟꯁ ꯍꯥꯏꯔꯒ ꯌꯥꯝ ꯄꯣꯕꯗ ꯇꯧꯕꯅꯣ ꯌꯥꯝ ꯄꯛꯇꯦꯅ ꯁꯛꯇꯨꯒ
ꯅꯪ ꯅꯪ ꯑꯁꯤꯒꯨꯝꯕꯁꯨ ꯍꯥꯏꯕ ꯍꯥꯏꯕ꯭ꯔꯣ
ꯑꯗꯨꯝ ꯈꯔꯗꯤ ꯍꯩꯕꯅꯦ ꯄꯛꯇꯕ ꯌꯥꯝꯅ ꯄꯛꯇꯕ ꯀꯩꯅꯣꯗꯤ ꯍꯥꯏꯕ ꯍꯩ
ꯑꯁ ꯈꯪꯉꯦꯗ ꯑꯩꯒꯤ ꯌꯥꯁꯦ ꯍꯧꯖꯤꯛ ꯕ꯭ꯔꯁ ꯇꯧꯅꯤꯡꯉꯤꯗ
ꯍꯦꯟꯅ ꯕ꯭ꯔꯁ ꯍꯧꯖꯤꯛ ꯃꯇꯝꯗ ꯉꯁꯥꯏ
ꯑꯩꯗꯤ ꯅꯨꯃꯤꯠ ꯑꯃꯗ ꯑꯃꯈꯛꯇꯪ ꯇꯧꯋꯦ
ꯌꯥꯔꯤ ꯑꯅꯤꯔꯛꯇꯣ ꯇꯣꯡꯉꯣꯝꯗꯥꯏꯗ ꯆꯃ ꯇꯧ ꯅꯨꯡꯗꯥꯡ ꯅꯨꯡꯊꯤꯒꯤ ꯅꯨꯡꯗꯥꯡꯒꯤ ꯆꯥꯛ ꯆꯥꯕ ꯂꯩꯔ ꯀꯥꯏꯅ ꯇ
ꯑꯣ
ꯅꯤꯁꯥ ꯅꯥꯄꯤ ꯑꯃ ꯑꯣꯏꯔꯒ ꯕ꯭ꯔꯁ ꯇꯧꯉꯗ ꯂꯩꯕꯗꯨ ꯌꯥꯝ ꯄꯛꯈꯤꯕ
ꯑꯩꯗꯣ ꯉꯁꯥꯏꯗꯣ ꯏꯃꯥꯟꯅꯕꯤ ꯏꯃꯥꯟꯅꯕꯤ ꯍꯥꯏ ꯏꯃꯥꯟꯅꯕ ꯑꯃꯒꯁꯨ ꯋꯥꯔꯤ ꯁꯥꯟꯅꯕꯅꯦꯕꯀꯣ ꯑꯩꯅ ꯑꯩꯗꯣ ꯋꯥ ꯉꯥꯡꯕꯗ ꯁꯣꯏ ꯑꯁꯣꯏꯕ ꯅꯠꯇꯦꯗ ꯑꯗꯨꯗꯤ ꯀꯔꯤꯁꯨ ꯀꯥꯏꯗꯦꯅ ꯈꯟꯕꯗꯣ ꯑꯩꯗꯣ ꯑꯗꯨꯒ ꯃꯥꯅ ꯑꯣꯏꯅ ꯀꯩꯅꯣ ꯅꯪ ꯋꯥ ꯉꯥꯡꯕꯗ ꯑꯗꯨꯝ ꯁꯣꯏꯔꯤꯗꯣ ꯍꯥꯏꯔ ꯅꯣꯛꯁꯜꯂꯛꯄ
ꯁꯣꯏꯕ ꯍꯥꯏꯁꯦ ꯇꯝꯕ ꯉꯝꯕ ꯅꯠꯇꯦ ꯑꯩꯈꯣꯏ ꯃꯤꯑꯣꯏꯕ ꯑꯃ ꯑꯣꯏꯕꯅꯤꯅꯀꯣ ꯅꯠꯇ꯭ꯔꯥ
ꯑꯗꯨꯅꯦ ꯑꯩꯅ ꯑꯗꯨ ꯍꯥꯏꯔꯨꯕ ꯅꯪꯅ ꯍꯥꯏꯕꯗꯣ ꯑꯗꯣ ꯍꯥꯏꯔꯒ ꯃꯥꯗꯣ ꯀꯗꯟꯗꯣ ꯈꯜꯂꯛꯄꯣ
ꯑꯅꯦ ꯍꯥꯏꯕꯁꯦ ꯇꯝꯕ ꯉꯝꯕ ꯅꯠꯇꯦ ꯑꯩꯈꯣꯏ ꯃꯤꯑꯣꯏꯕ ꯄꯨꯟꯊꯅꯤ ꯑꯩꯈꯣꯏꯁꯨ ꯅꯣꯡꯃ ꯅꯠꯇ꯭ꯔꯒ ꯅꯣꯡꯃꯗ ꯁꯣꯏꯒꯗꯕ ꯃꯤ ꯉꯥꯛꯇꯅꯤ ꯑꯗꯨꯅ ꯉꯥꯛꯄꯤꯨ ꯇꯝꯃꯕꯅꯤꯕ
ꯍꯣꯏ ꯑꯗꯨꯅ ꯀꯣ ꯍꯥꯏꯅꯤꯡꯗ꯭ꯔꯣꯏꯗꯣ
ꯑꯗꯨꯅ ꯑꯩꯈꯣꯏ ꯄꯨꯟꯁꯤꯒꯤꯁꯨ ꯍꯔꯥꯎꯕ ꯄꯨꯔꯛꯏ ꯅꯨꯡꯁꯤ ꯅꯨꯡꯁꯤꯕꯒꯤ ꯆꯥꯡꯁꯨ ꯍꯦꯟꯒꯜꯂꯤ ꯅꯠꯇ꯭ꯔꯥ
ꯍꯣꯏ
ꯇꯨꯝꯂꯕꯣ
ꯎꯝ ꯇꯨꯃꯒ ꯂꯩ ꯂꯩꯌꯦꯦꯗꯤ
ꯎꯝ ꯌꯥꯝ ꯉꯟꯅꯒ ꯇꯨꯝꯃꯦꯒ
ꯅꯪꯕꯣꯔ ꯌꯦꯡꯒꯗ꯭ꯔꯣ
ꯑꯩꯁꯦ ꯌꯦꯡꯗꯤ ꯌꯦꯡꯅꯤꯡꯕ ꯇꯥꯏꯃꯤꯡꯁꯦ ꯏ ꯌꯥꯗꯅꯦ ꯑꯍꯨꯝ ꯃꯈꯥꯏꯗꯅꯦ
ꯑꯐ
ꯑꯍꯨꯝ ꯑꯗ ꯍꯧꯖꯤꯛ ꯀꯩꯅꯣꯅꯤ ꯁꯥꯟꯅꯔꯝꯒꯅꯤ
ꯍꯔꯦ ꯒꯜꯂꯣ
ꯑꯗꯨꯕ ꯉꯝꯗꯗꯦ ꯍꯧꯖꯤꯛ ꯇꯨꯡꯗꯗꯤ ꯍꯌꯦꯡ ꯄꯨꯡ ꯅꯤ ꯅꯤꯄꯥꯟꯗ ꯍꯧꯒꯠ
ꯎ ꯍꯧꯖꯤꯛꯁꯨ ꯕꯣꯜ ꯂꯩꯕ꯭ꯔꯥ
ꯍꯧꯖꯤꯛꯁꯨ ꯁꯥꯟꯅꯔꯝꯒꯅꯤ
ꯎ
ꯑꯦ ꯍꯧꯖꯤꯛ ꯅꯠꯇꯦ ꯍꯣꯔꯦꯟ ꯄꯨꯡ ꯕꯥꯔꯣ ꯃꯈꯥꯏꯗꯅ ꯀꯩꯅꯣꯅꯦ ꯑꯩꯅ ꯉꯁꯤꯗꯣ ꯌꯦꯡꯅꯤꯡꯕꯅꯦ ꯑꯗꯨꯅ ꯍꯣꯔꯣꯏ ꯉꯝꯃꯅꯤ ꯌꯦꯡꯉꯅꯤ ꯊꯖꯔꯒꯦ ꯍꯌꯦꯡ ꯀꯩꯗꯧꯗꯤ ꯌꯦꯡꯗꯣꯏꯅꯦ ꯑꯩ ꯕ꯭ꯔꯥꯖꯤꯜ ꯀ ꯀꯩꯅꯣ
ꯑꯩꯒꯤ ꯏꯌꯥꯝꯕ ꯃꯦꯁꯤꯗꯣ
ꯑꯌꯥꯝꯕ ꯀꯥꯏꯅ ꯈꯔ ꯏꯀꯥꯏꯕ ꯏꯀꯥꯏꯕ ꯈꯪꯒꯅꯤꯍꯌꯦ
ꯑꯦ ꯃꯥꯗꯣ ꯈꯪꯕ꯭ꯔꯥ ꯑꯩꯒ ꯍꯥꯟꯅ ꯀꯣꯏꯅꯔꯝꯕꯅꯦꯕꯀꯣ
ꯑꯍꯥꯟꯕꯗꯗꯤ ꯅꯣꯏꯒꯤ ꯅꯣꯏꯔꯣꯝ ꯅꯪꯅ ꯂꯩꯕꯗꯨ ꯅꯠꯇ꯭ꯔꯦ
ꯍꯦ ꯑꯗꯨ ꯍꯥꯏꯒꯅꯣ
ꯇꯨꯝꯂꯝꯗꯥꯏꯁꯥꯗ ꯅꯤꯡꯊꯤꯔꯕ ꯌꯥꯝ ꯊꯤꯂꯤꯕꯣ
ꯌꯥꯝꯃ ꯑꯥ
ꯅꯌꯥꯝꯕ
ꯀꯩꯅꯣ ꯅꯪ ꯅꯠꯇꯦ ꯑꯩ ꯍꯥꯟꯅ ꯎꯝ ꯀꯨꯏ ꯃꯥꯗꯣ ꯏꯕꯥꯟꯅꯤꯗꯣ ꯍꯥꯏꯗꯤ ꯈꯥꯏꯗꯣꯛꯇꯕꯤꯗ ꯉꯥꯎꯅꯕꯀꯣ
ꯁꯦꯁ ꯋꯥꯔꯤꯗꯣ ꯋꯥꯔꯤꯗꯣ ꯍꯔꯣ ꯍꯔꯣ
ꯍꯌꯦꯡ ꯑꯩ ꯉꯁꯤ ꯇꯨꯝꯕ ꯌꯥꯔꯔꯣꯏ
ꯀꯩꯩꯅꯣ ꯃꯥꯒꯤ ꯄ꯭ꯂꯦ ꯌꯦꯡꯉꯦ ꯍꯥꯏꯔ ꯁꯥꯟꯅꯕ ꯃꯑꯣꯡꯗ
ꯃꯥꯅꯀꯣ ꯁꯨꯃꯥꯏꯅ ꯍꯥꯏꯔꯛꯄ ꯃꯥꯗꯣ ꯕꯣꯜ ꯕꯣꯜ ꯁꯥꯟꯅꯕ ꯍꯩꯌꯦ ꯍꯥꯏꯕ ꯑꯩꯅ ꯊꯥꯖꯗꯦ ꯊꯥꯖꯗꯦ ꯍꯥꯏꯕꯀꯣ ꯑꯗꯣ ꯀꯣꯏꯅꯁꯦ ꯍꯥꯏꯌꯦꯕꯀꯣ ꯃꯥꯅꯀꯣ ꯑꯗꯨꯒ ꯑꯩꯅ ꯌꯥ ꯊꯣꯛꯈ꯭ꯔꯦꯕꯀꯣ ꯌꯥꯔꯦꯕꯀꯣ
ꯎꯝ
ꯌꯥꯔꯦ ꯑꯗꯨꯒ ꯃꯥꯗꯣ ꯕꯣꯜ ꯁꯥꯟꯅꯕꯗꯣ ꯎꯝ ꯈꯔ ꯍꯩꯇꯕꯒꯣ ꯑꯗꯨ ꯃꯇꯝꯗꯣ ꯑꯩꯅ ꯇꯣꯡꯅꯔꯁꯦ ꯍꯥꯏꯕ ꯑꯗꯨꯒ ꯃꯥꯅ ꯎꯝ ꯍꯣꯏ ꯑꯗꯨ ꯑꯣꯏꯔꯗꯤ ꯇꯣꯛꯅꯔꯁꯦ ꯅꯌꯥꯝꯕꯒꯨꯝꯅ ꯈꯜꯂꯣ ꯍꯥꯏꯕ ꯃꯥꯅꯥꯗꯣ
ꯑꯗꯨ ꯃꯥ ꯅꯪꯅ ꯍꯥꯏ ꯇꯣ ꯇꯣꯛꯅꯁꯦ ꯍꯥꯏꯕ ꯀꯥꯟꯗ ꯃꯥ ꯊꯋꯥꯏ ꯅꯨꯡꯉꯥꯏꯔꯝꯃꯣꯏꯀꯣ ꯑꯗꯨꯒꯤ ꯃꯥꯗꯣ
ꯃꯗꯣ
ꯐꯨꯠꯕꯣꯜ ꯅꯪ ꯍꯥꯏꯔꯛꯄꯒꯤ ꯀꯩꯅꯣ ꯐꯨꯠꯕꯣꯜꯗ ꯀꯟꯅ ꯄ꯭ꯔꯦꯛꯇꯤꯁ ꯇꯧꯕꯒꯤ ꯍꯧꯖꯤꯛ ꯐꯥꯎꯔꯤ ꯑꯣꯏꯔꯝꯒꯅꯤ
ꯎꯝ ꯑꯗꯨꯅꯦ
ꯑꯁ ꯑꯗꯨꯗꯤ ꯃꯥꯅ ꯐꯥꯎ ꯃꯥꯅ ꯐꯥꯎꯔꯤꯁꯦ ꯏꯁꯝ ꯁꯝꯅ ꯍꯥꯏꯔꯕꯗ ꯅꯪꯅ ꯐꯥꯎꯍꯜꯂꯤꯅꯦꯕ
ꯍꯣꯏ ꯑꯩꯅ ꯐꯥꯎꯍꯟꯕꯅꯦ
ꯑꯁ ꯑꯃꯨꯛꯁꯨ ꯅꯨꯡꯉꯥꯏꯇꯦꯗ ꯍꯥꯏꯕꯗꯤꯀꯣ ꯅꯠꯇꯦꯕ ꯑꯩꯅ ꯍꯥꯏꯅꯤꯡꯕꯗꯤꯀꯣ ꯑꯩ ꯑꯩꯒ ꯅꯨꯡꯁꯤꯅꯔꯤ ꯀꯥꯟꯗꯁꯨ ꯃꯥꯗꯣ ꯐꯖꯅ ꯕꯣꯜꯗꯨ ꯁꯥꯟꯅꯕ ꯀꯩꯗꯧꯒꯦ ꯍꯥꯏꯕꯅꯤꯗ ꯇꯣꯛꯅꯔꯒ ꯃꯥꯗꯣ ꯐꯖꯅ ꯁꯥꯟꯅ ꯈꯠꯂꯦ ꯎꯝ ꯍꯧꯖꯤꯛꯇꯤ ꯃꯆꯥ ꯃꯁꯨꯁꯨ ꯂꯩꯔꯝꯃꯅꯤꯅꯦ
ꯍꯣꯏ ꯑꯗꯨꯕꯨꯗꯤ ꯑꯣꯏꯔꯝꯒꯅꯤ ꯃꯇꯝꯗꯨꯗ ꯃꯥꯅ ꯅꯨꯡꯉꯥꯏꯇꯕ ꯍꯧꯖꯤꯛꯅꯥ ꯅꯪꯅ ꯅꯨꯡꯉꯥꯏꯇꯕꯀꯣ
ꯎꯝ ꯑꯩꯁꯨ ꯅꯤꯡꯉꯝꯅꯛꯇ꯭ꯔꯦꯕꯀꯣ
ꯅꯣꯏꯒꯤ ꯅꯨꯡꯉꯥꯏꯇꯕꯁꯦ ꯃꯊꯪ ꯃꯊꯪꯅꯦꯕ ꯑꯗꯨꯗ ꯑꯗꯨꯒ ꯅꯪꯅ ꯑꯃꯨꯛ ꯌꯨꯝ ꯄꯥꯜꯂꯒꯥꯟ ꯃꯥꯅꯥ ꯅꯨꯡꯉꯥꯏꯇꯥ ꯇꯧꯔꯤꯁꯦ
ꯑꯁ ꯃꯥꯗꯤ ꯍꯧꯖꯤꯛꯇꯤ ꯐꯥꯎꯔꯕꯅꯤ ꯑꯩ ꯅꯤꯡꯁꯤꯡꯉꯔꯣꯏꯗ
ꯎꯝ ꯃꯤꯡꯕꯥꯎ ꯀꯥꯎꯔꯝꯒꯅꯤ
ꯍꯣꯏ ꯀꯥꯎꯔꯝꯃ ꯂꯣꯟꯁꯨ ꯃꯥꯟꯅꯗ꯭ꯔꯦꯗ ꯍꯧꯖꯤꯛꯇꯤ
ꯍ
ꯃꯇꯝꯗꯨꯗꯗꯤ ꯃꯇꯝꯗꯨꯗꯗꯤ ꯌꯥꯝꯅ ꯀꯧꯅꯕꯅꯦꯕꯥ ꯏꯀꯥꯏꯔꯝꯕꯗꯣ ꯍꯧꯖꯤꯛꯅꯥ ꯀꯩꯀꯩ ꯂꯣꯟ ꯐꯥꯎꯅꯒꯦ ꯅꯣꯏ
ꯏꯕꯥꯅꯤꯒꯤ ꯇꯣꯉꯥꯟꯅ ꯂꯣꯟ ꯁꯦꯝꯃꯦꯕꯀꯣ
ꯑꯁ ꯅꯪꯁꯤ ꯂꯨꯔꯦꯍꯦ ꯑꯗꯨꯗꯤ ꯅꯪ ꯅꯕꯅꯤꯁꯦ ꯀꯩꯅꯣ ꯑꯣꯏꯔꯝꯗꯣ ꯃꯥꯜꯂꯦ ꯄ꯭ꯔꯤꯊꯤꯕꯤꯗꯗꯤ ꯑꯣꯏꯔꯝꯗꯣ ꯃꯥꯟꯗꯦꯕꯥ
ꯑꯗꯦ ꯏꯕꯥꯅꯤꯗꯨ ꯏꯪꯂꯤꯁ ꯂ ꯋꯥꯔꯤꯂꯦ ꯏꯪꯂꯤꯁ ꯏꯪꯂꯤꯁꯇꯣ ꯍꯥꯏꯗꯤ ꯏꯪꯂꯤꯁꯇꯣ ꯑꯩꯁꯨ ꯍꯩꯇꯕ ꯃꯥꯁꯨ ꯏꯪꯂꯤꯁ ꯂꯣꯟꯕꯗꯣ ꯑꯩꯅ ꯒ꯭ꯌꯥꯟ ꯇꯥꯗꯕ ꯃꯥꯒꯤꯁꯨ ꯃꯥꯁꯨ ꯑꯩꯒꯤ ꯒ꯭ꯌꯥꯟ ꯇꯥꯗꯅꯕ ꯑꯗꯨ ꯑꯣꯏꯔꯗꯤ ꯏꯕꯥꯅꯤꯗꯣ ꯏꯊꯣꯛꯑꯒꯀꯣ ꯀꯩꯅꯣ ꯇꯧꯕꯅꯦꯕ ꯂꯣꯟ ꯑꯃ ꯁꯦꯝꯕꯅꯦꯕ ꯏꯕꯥꯅꯤ ꯈꯥꯛꯇꯪꯒꯤ
ꯎꯝ ꯑꯗꯨ ꯅꯕꯥꯅꯤ ꯁꯦꯝꯃꯝꯕ ꯂꯣꯟꯗꯨꯗꯤ ꯃꯥꯡ
ꯃꯥ ꯀ ꯑꯩꯅ ꯁꯥꯎꯅꯤꯡꯗꯅꯀꯣ ꯇꯨꯡꯅꯁꯦ ꯍꯥꯏꯕ ꯃꯇꯝꯗꯣ ꯍꯥꯎꯅꯤꯡꯕ ꯁꯦꯒꯥꯏꯈꯤꯕꯅꯦꯕ ꯑꯩꯅ ꯃꯌꯥꯝ ꯏꯔꯒ ꯊꯝꯕꯅꯦꯕ
ꯆꯥꯡꯅ
ꯀꯥꯎꯒꯦꯗ ꯃꯥꯒꯤ ꯃꯃꯤꯡ ꯈꯛꯇ ꯉꯥꯏꯔꯦ ꯃꯁꯛ ꯈ ꯈꯛꯇꯪ ꯉꯥꯏꯔꯦ ꯅꯤꯡꯁꯤꯡꯕꯗꯣ
ꯎꯝ ꯑꯗꯨꯗꯒꯤ ꯅꯕꯥꯅꯤꯅ ꯁꯦꯝꯂꯝꯕ ꯂꯣꯟꯗꯣ ꯐ꯭ꯔꯤꯗ ꯑꯗꯨꯝ ꯃꯥꯡꯍꯜꯂꯅꯦ
ꯑꯁ ꯑꯗꯨꯗꯣ ꯈꯪꯕ꯭ꯔꯥ ꯁꯥꯏꯟꯇꯤꯁꯅ ꯀꯟꯅ ꯊꯤꯒꯠꯂꯤ ꯍꯥꯏꯅꯤ
ꯑꯥ ꯊꯥꯟꯇꯁꯨꯗ ꯖꯒꯣ ꯆꯥꯕ ꯁꯟꯁ ꯑꯣꯏꯔꯝꯗꯧ ꯃꯥꯜꯅꯤꯅ
ꯈꯅ ꯊꯤꯒꯠꯅꯤ ꯈꯪꯗꯦ ꯀꯩꯀꯩ ꯊꯤꯒꯕ ꯀꯗꯥ ꯌꯧꯈ꯭ꯔꯕꯗꯨꯁꯨ ꯈꯪꯗꯦ
ꯅꯪꯒꯤ ꯋꯥꯔꯤ ꯇꯥꯕꯗ ꯑꯩ ꯄꯤ ꯇꯥꯒꯗꯅꯤ ꯐꯤꯂꯝ ꯐꯤꯂꯝꯗꯒ ꯐꯤꯂꯝꯗꯒ ꯁꯦꯝꯕꯤꯔꯒꯗꯤ ꯌꯥꯝ ꯐꯥꯎꯗꯣꯏꯅꯦ ꯅꯪꯒ ꯍꯣꯏ ꯀꯩꯅꯧꯕꯗꯨꯒ
ꯑꯥ
ꯁꯤ ꯅꯨꯡꯉꯥꯏꯇꯦꯀꯣ ꯈꯜꯂꯒ
ꯅꯪꯒꯤ ꯋꯥꯔꯤ ꯉꯁꯤ ꯅꯪꯅ ꯂꯤꯕꯤꯔꯕꯅꯤꯅ ꯉ ꯍꯣꯔꯦꯟ ꯇꯨꯝꯕ ꯌꯥꯔꯗꯧ ꯃꯥꯜꯂꯦ
ꯑꯦ ꯅꯣꯡ ꯆꯨꯕ꯭ꯔꯣ ꯍꯧꯖꯤꯛꯁꯦ
ꯀ ꯆ ꯆꯨꯨꯔꯁꯅꯨ ꯀꯩꯗꯧꯔꯒꯦ ꯅꯪ ꯋꯥꯔꯤꯗꯣ ꯀꯥꯏꯅꯒ ꯑꯗ ꯇꯨꯡ ꯁꯕꯨꯅꯕꯦ ꯁꯔꯥꯟ
ꯇꯂꯦꯗ
ꯀꯩꯅꯣ ꯅꯣꯡꯁꯦ ꯅꯪ ꯀꯤꯔꯤꯕ꯭ꯔꯥ
ꯀ ꯑꯩꯗꯣ ꯅꯣꯡ ꯃꯈꯣꯟ ꯊꯣꯛꯄꯗꯣ
ꯎꯝ ꯂꯣꯡ ꯈꯣꯡꯕꯗꯀꯣ
ꯍꯣꯏ ꯑꯗꯨ ꯇꯧꯔꯗꯤ ꯀꯤꯑꯕꯀꯣ ꯑꯗꯨꯒ ꯀꯩꯅꯣ ꯇꯧꯕꯗꯣ ꯅꯣꯡ ꯈꯣꯡꯕ ꯅꯠꯇꯕ ꯎꯝ ꯀꯩꯅꯣ ꯃꯩꯗꯣꯩ
ꯑꯩꯅ ꯀꯦꯖꯤꯁꯦ ꯅꯣꯡ ꯆꯨꯨꯔꯀꯥꯟꯗ ꯅꯣꯡ ꯈꯣꯡꯕꯗ ꯅꯠꯇꯦ ꯊꯣꯡ ꯈꯣꯡꯉꯒ ꯃꯩ ꯃꯨꯠꯄꯗ ꯀꯤꯔꯤꯁꯦ
ꯀꯩꯅꯣ ꯈꯪꯕ꯭ꯔ ꯑꯁꯤ ꯀꯩꯅꯣ ꯑꯩꯈꯣꯏꯒꯤ ꯄꯥꯔꯀꯤꯡ ꯃꯅꯥꯛꯇ ꯈꯣꯡꯅꯥꯡ ꯄꯥꯝꯕꯤ ꯂꯩꯕꯗꯣ ꯈꯪꯕ꯭ꯔꯥ
ꯈꯪꯉꯦ
ꯑꯗꯨꯒꯤ ꯈꯣꯡꯅꯥꯡ ꯄꯥꯝꯕꯤ ꯇꯪꯈꯥꯏꯈꯥꯏꯕꯗꯣ ꯈꯪꯕ꯭ꯔꯥ
ꯈꯪꯂꯗꯦ
ꯑꯁꯤꯁꯦ ꯍꯟꯗꯛꯅꯗꯤꯅꯦ ꯊꯥꯏꯅꯒꯤ ꯋꯥꯔꯤ ꯂꯩꯕꯅꯤꯅꯦ ꯑꯗꯨꯗꯣ
ꯅꯪꯒꯤꯁ ꯊꯥꯏꯅꯒꯤ ꯋꯥꯔꯤ ꯌꯥꯝ ꯂꯩꯕ ꯀꯅꯤꯗ ꯋꯥꯔꯤ ꯃꯊꯪ ꯃꯊꯪ ꯇꯧ
ꯑꯁꯦꯡꯕꯅꯦ ꯑꯁꯦꯡꯕ
ꯇꯧꯒꯗꯧꯅꯤ
ꯑꯁꯦꯡꯕ ꯋꯥꯔꯤꯅꯤ ꯑꯗꯨꯗꯤ ꯑꯩꯅ ꯍꯥꯏꯖꯤꯟꯕ ꯋꯥꯔꯤ ꯅꯠꯇꯦꯕ
ꯅꯤꯡꯊꯧꯗꯣ ꯊꯥꯏꯅ ꯄꯥꯈꯪ ꯂꯩꯁꯥꯕꯤ ꯅꯨꯡꯁꯤꯅꯔꯀꯥꯟꯗꯣ ꯋꯥꯁꯛꯄ ꯐꯠꯇꯦ ꯍꯥꯏꯌꯦꯕꯀꯣ ꯃ ꯁꯛꯄ ꯐꯠꯇꯦ ꯍꯥꯏꯌꯦ ꯑꯗꯨꯒꯤ
ꯎꯝ
ꯄꯥꯈꯪ ꯂꯩꯁꯥꯕꯤꯅ ꯀꯣꯏꯅꯕ ꯃꯇꯝꯗꯣ ꯑꯗꯣ ꯋꯥꯁꯛꯄꯗꯣ ꯐꯠꯇꯦ ꯍꯥꯏꯌꯦꯕꯀꯣ
ꯎꯝ
ꯅꯤꯡꯊꯧ ꯊꯥꯏꯅ ꯅꯤꯡꯊꯧ ꯄꯥꯜꯂꯤꯉꯩ ꯃꯇꯝꯗꯅꯦꯕ ꯅꯤꯡꯊꯧꯗꯨꯣ ꯋꯥ ꯁꯛ ꯂꯨꯕꯒꯤꯀꯣ ꯑꯗꯣ ꯑꯗꯨꯒꯤ ꯈꯣꯡꯅꯥꯡ ꯄꯥꯝꯕꯤꯗ ꯊꯝꯃꯒꯃꯥꯗ ꯋꯥꯁꯛꯄꯗꯣ ꯃꯥꯕꯨ ꯅꯨꯄꯤꯗꯨꯣ ꯑꯩꯅ ꯂꯧꯗ꯭ꯔꯗꯤ ꯑꯩꯗꯣ ꯂꯥꯟ ꯉꯝꯃꯒ ꯍꯜꯂꯛꯄꯗ ꯅꯣꯡ ꯈꯥꯛꯄꯗꯣ ꯂꯥꯏꯅꯤꯡ ꯊꯣꯛꯄꯗꯣ ꯑꯗꯨ ꯇꯧꯔꯒ ꯇꯪꯈꯥꯏꯈꯥꯏꯔꯒ ꯁꯤꯕ ꯑꯣꯏꯖꯒꯦ ꯍꯥꯏꯅ ꯋꯥꯁꯛꯈꯤꯕꯀꯣ ꯑꯗꯨꯒꯤ ꯂꯩꯕꯅꯦ ꯋꯥꯔꯤ ꯑꯗꯨ ꯑꯁꯦꯡꯕꯅꯤ ꯑꯁꯤ ꯄꯥꯔꯀꯤꯡ ꯃꯅꯥꯛꯇ ꯈꯣꯡꯅꯥꯡ ꯄꯥꯝꯕꯤ ꯇꯪꯈꯥꯏ ꯇꯪꯈꯥꯏ ꯍꯥꯏꯔꯒꯀꯣ ꯂꯩꯕꯅꯦ ꯑꯗꯨꯗꯣ ꯅꯣꯡ ꯈꯥꯛꯄꯗꯣ